ꯎꯝ ꯇꯥꯏ ꯇꯥꯏ
ꯑꯥ ꯅꯪꯅ ꯀꯩꯅꯣ ꯅꯍꯥꯟ ꯌꯣꯡꯆꯛ ꯀꯪꯍꯟꯕꯗꯣ ꯈꯦꯠꯂꯒ ꯑꯗꯨ ꯍꯥꯎꯇꯦ ꯑꯩꯗꯤ
ꯀꯩꯒꯤꯅꯣ
ꯈꯪꯗꯦ ꯍꯥꯎꯇꯦ ꯀꯩꯅꯣ ꯃꯔꯨꯗꯤ ꯌꯥꯝ ꯊꯨꯝꯃꯦꯕꯀꯣ ꯃꯔꯨ ꯑꯣꯏꯅ ꯊꯥꯔꯛꯄꯗꯣ
ꯎꯝ
ꯑꯗꯨꯗꯤ ꯌꯥꯝ ꯊꯨꯝꯃꯦ ꯌꯥꯝ ꯍꯥꯎꯋꯦ ꯑꯗꯨꯕꯨ ꯀꯩꯅꯣ ꯈꯦꯠꯂꯒ ꯊꯥꯔꯛꯄꯗꯨꯗꯤ ꯈꯪꯗꯦ ꯍꯥꯎꯇꯦ ꯑꯝꯇ
ꯏꯁꯤꯡ ꯍꯥꯟꯅ ꯇꯤꯡꯍꯟꯗꯣꯏꯅꯦ
ꯍꯣꯏ ꯏꯁꯤꯡ ꯍꯥꯟꯅ ꯇꯤꯡꯉꯦ ꯑꯗꯨꯒ ꯐꯨꯠꯂꯦꯕ ꯑꯩꯗꯤ ꯐꯨꯠꯂꯒ ꯏꯔꯣꯟꯕꯗ ꯍꯥꯞꯄꯦꯕꯀꯣ ꯑꯗꯣ ꯈꯪꯗꯦ ꯍꯥꯎꯇꯦ ꯑꯗꯨ ꯊꯨꯝꯁꯨ ꯊꯨꯝꯗꯦꯕ ꯈꯔ ꯈꯥꯏꯌꯦꯕ ꯈꯔ
ꯑꯣ ꯑꯩ ꯉꯍꯥꯟꯆꯥꯕꯗꯤ ꯍꯥꯎꯋꯦꯅ
ꯍꯥꯎꯇꯦ ꯑꯩ ꯑꯩꯉꯣꯟꯗꯗꯤ ꯑꯗꯨꯝꯕ ꯌꯥꯝ ꯂꯩꯌꯦꯅ ꯑꯩ ꯑꯩꯈꯣꯏꯗ ꯇꯧꯕꯗꯣ ꯑꯗꯨꯒꯤ ꯑꯣꯏꯔꯝꯅꯤ ꯌꯥꯝ ꯌꯥꯝꯃꯦꯕ
ꯎꯝ
ꯑꯩꯉꯣꯟꯗ ꯊꯥꯔꯥꯛꯄꯗꯨ ꯈꯔ ꯍꯥꯎꯇꯥꯕꯗꯨ ꯑꯣꯏꯔꯝꯒꯅꯦꯕ
ꯑꯁ ꯑꯣꯏꯔꯝꯃꯒꯦ ꯅꯪꯁꯨ ꯈꯪꯌꯦꯅꯦ
ꯑꯁꯦꯡ ꯀꯤ ꯍꯥꯎꯇꯦ ꯍꯥꯏꯕ ꯑꯩꯉꯣꯟꯗ ꯊꯥꯔꯛꯄꯗꯣ ꯈꯔ ꯈꯥꯏ ꯍꯥꯏꯕ ꯑꯗꯨꯒ ꯃꯔꯨꯗꯨꯗꯤ ꯑꯁ ꯊꯨꯝꯃꯦꯍꯦ ꯐꯖꯅ ꯍꯥꯎꯋꯦ ꯑꯗꯨ ꯀꯩꯅꯣ ꯌꯣꯡꯆꯥꯛꯁꯨ ꯊꯨꯝꯕ ꯂꯩꯑꯦ ꯈꯔ ꯈꯥꯕ ꯂꯩꯑꯦ ꯈꯔ ꯀꯩꯅꯣ ꯍꯥꯎꯗꯕ ꯂꯩꯗꯅ ꯑꯗꯨꯃꯥꯏ ꯇꯧꯋꯦꯕ ꯑꯗꯨꯝ ꯅꯪꯅ ꯅꯪꯅ ꯅꯍꯥꯟ ꯅꯝꯕꯔ ꯄꯤꯕꯗꯣ ꯃꯥꯁꯨ ꯈꯔ ꯂꯩꯔꯤ ꯍꯥꯏꯌꯦꯕꯀꯣ
ꯎꯝ
ꯑꯩꯅ ꯍꯧꯖꯤꯛ ꯀꯩꯅꯣ ꯇꯧꯕꯅꯦꯕ ꯑꯩ ꯀꯣ ꯑꯩ ꯑꯩ ꯏꯃꯥꯟꯅꯕꯤ ꯋꯥꯔꯤ ꯁꯥꯈꯤꯒꯦ ꯑꯗꯨꯒ ꯃꯥ ꯅꯨꯄꯤ ꯂꯣꯏꯔꯒ ꯇꯧꯔꯛꯀꯦ ꯑꯩ ꯍꯥꯏꯕꯅꯦꯕ ꯍꯣꯏ ꯍꯥꯏꯑꯦꯕꯀꯣ ꯑꯃꯨꯛꯀ ꯃꯥ ꯇꯦꯛ ꯊꯥꯕ ꯀꯥꯟꯗ ꯃꯥꯁꯦ ꯀꯩꯝꯇ ꯍꯥꯏꯔꯛꯇꯛꯇꯕꯤꯒꯤ ꯅꯪꯕꯨ ꯑꯃꯨꯛꯀ ꯇꯧꯕꯤꯅꯦꯕ ꯑꯗꯨꯒ ꯅꯪꯉꯣꯟꯗ ꯃꯉꯣꯟꯗ ꯍꯪꯉꯦꯕ ꯂꯩꯔꯤꯕ꯭ꯔꯣ ꯍꯥꯏꯔꯒ ꯍꯣꯏ ꯍꯥꯏꯌꯦꯕ ꯈꯔꯥ ꯂꯩꯔꯤ ꯍꯥꯏꯌꯦ
ꯂꯩꯔꯝꯒꯅꯤ ꯃꯥꯗꯣ ꯃꯤ ꯑꯇꯣꯞꯄꯗꯗꯤ ꯋꯥꯔꯤ ꯁꯥꯕ ꯅꯨꯡꯉꯥꯏꯇꯦ ꯁꯥꯅꯤꯡꯗꯦ ꯍꯥꯏꯕꯅꯦꯕꯀꯣ
ꯎꯝ
ꯉꯥꯏꯕ ꯉꯝꯗꯦ ꯍꯥꯏꯌꯦ
ꯍꯝ ꯑꯩꯗꯤ ꯉꯥꯏꯕ ꯉꯝꯗꯦ ꯍꯥꯏꯗꯤ
ꯃꯇꯝ
ꯑꯣ ꯑꯁ ꯂꯣꯏꯔꯦꯍꯦ
ꯉꯔꯥꯡ ꯍꯥꯏꯔꯒꯥ ꯅꯣꯛꯄꯁꯤꯗꯤ
ꯑꯗꯨꯒ ꯃꯥꯁꯦ ꯑꯗꯨꯝ ꯅꯣꯛꯑꯒ ꯂꯩꯌꯦ ꯍꯥꯏꯕ ꯀꯩꯩꯒꯤꯅꯣ ꯈꯪꯗꯦ
ꯋꯥꯔꯤ ꯁꯥꯕꯁꯦ ꯑꯗꯨꯝ ꯅꯨꯡꯉꯥꯏꯕꯅꯤ ꯉꯔꯥꯡꯗꯣ ꯑꯁ
ꯑꯁ ꯑꯗꯨꯒꯅꯦ ꯍꯧꯖꯤꯛ ꯗꯨꯃꯥꯏ ꯍꯥꯏꯌꯦꯕꯀꯣ ꯑꯩꯅ ꯂꯣꯏꯔꯕꯣ ꯅꯪ ꯅꯪ ꯍꯧꯖꯤꯛꯇꯤ ꯀꯣꯜ ꯇꯧꯕꯥ ꯂꯣꯏ ꯌꯥꯔꯕꯣ ꯍꯥꯏꯔꯀꯥꯟ ꯉꯥꯏꯈꯣ ꯅꯨꯄꯤ ꯑꯃ ꯑꯃꯨꯛꯀ ꯋꯥꯔꯤ ꯁꯥꯒꯦ ꯍꯥꯏꯌꯦ ꯅꯦꯠ ꯅꯨꯡꯉꯥꯏꯇꯕꯤ ꯅꯨꯡꯉꯥꯏꯌꯣ ꯍꯥꯏꯌꯦ ꯍꯥꯏꯕꯀꯣ ꯍꯥꯏꯕꯒꯤ ꯑ ꯍꯣꯏ ꯐꯔꯦ ꯍꯥꯔꯒ ꯍꯥꯏꯕꯒꯤ ꯑꯁ ꯑꯗꯨ ꯑꯗꯨ ꯅꯨꯄꯤꯁꯨ ꯅꯪꯒꯤ ꯅꯃꯥꯟꯅꯕꯤ ꯑꯣꯏꯔꯕꯁꯨ ꯀꯅꯥꯅ ꯈꯪꯒꯦ ꯍꯥꯏꯌꯦ ꯑꯩꯗꯤ ꯅꯃꯥꯟ ꯑꯩ ꯑꯩꯒꯤ ꯏꯃꯥꯟꯅꯕꯤꯒꯤ ꯑꯁꯤꯁꯦ ꯀꯩꯅꯣ ꯄꯥꯏꯕꯁꯤꯡꯁꯦ ꯏꯃꯥꯟꯅꯕꯤꯒꯤ ꯉꯥꯛꯇ ꯑꯣꯏꯕꯒꯤ ꯇꯥꯏꯞꯇ
ꯎ
ꯑꯩꯅ ꯏꯃꯥꯟꯅꯕꯤꯅ ꯄꯤꯌꯦ ꯍꯥꯏꯕꯗꯒꯤ ꯃꯥꯁꯦ ꯑꯗꯨꯃꯥꯏꯅ ꯍꯥꯏꯕꯅꯦꯕ
ꯑꯥ ꯑꯥ
ꯑꯗꯨꯒ ꯑꯩꯁꯦ ꯌꯥꯝ ꯒꯦꯝ ꯌꯥꯝ ꯁꯥꯟꯅꯩꯑꯦ ꯍꯥꯏꯑꯦ ꯍꯥꯏꯑꯦꯕ ꯅꯪꯅ
ꯑꯥ ꯉꯥꯔꯥꯡ ꯑꯩꯉꯣꯟꯗꯥ ꯍꯥꯥꯢꯕꯅꯦ
ꯀꯃꯥꯏꯅ
ꯉꯔꯥꯡꯗꯣ ꯑꯁ ꯀꯔꯤꯅꯣ ꯅꯃꯥꯟꯅꯕꯤꯅꯦ ꯍꯥꯏꯕ꯭ꯔꯥ ꯐꯥꯎꯅꯩꯌꯦ ꯗꯨꯒ ꯃꯥꯅ ꯊꯥꯒꯟ ꯃꯥꯁꯦ ꯋꯥꯗꯤ ꯗꯤꯔꯦꯛ ꯈꯥꯏꯗꯦ ꯑꯗꯨꯕꯨ ꯍꯥꯥ ꯅꯪ ꯄꯥꯜꯂꯒ ꯎꯁꯤꯗꯒꯤ ꯉꯥꯡꯉꯛꯄ ꯋꯥꯅꯤꯗ ꯀꯥꯏꯅ ꯇꯧꯔꯒ ꯍꯥꯏꯔꯛ ꯑꯦꯕ ꯑꯗꯨꯒ ꯑꯁꯦꯡꯕꯒꯤꯁꯨ ꯍꯩ ꯍꯥꯏꯔꯦ ꯃꯥꯁꯤ ꯆꯍꯤ ꯀꯌꯥ ꯁꯨꯔꯒꯦ ꯍꯥꯏꯕ ꯈꯪꯗꯦꯗ ꯅꯪ ꯅꯪꯗꯤ ꯀꯌꯥ ꯁꯨꯔꯝꯗꯧ ꯃꯥꯟꯒꯦ ꯑꯩꯅ ꯍꯪꯕꯀꯣ
ꯑꯥ
ꯌꯥꯝꯅ ꯑꯍꯟ ꯁꯥꯥꯟꯅꯤꯡꯕꯗꯤ ꯃꯥꯜꯂꯦ ꯑꯗꯨꯕꯨ ꯌꯥꯝꯅꯗꯤ ꯑꯍꯟ ꯑꯣꯏꯔꯝꯃꯣꯏ ꯍꯥꯏꯌꯦ
ꯑ ꯑꯩꯅ ꯑꯁ ꯑꯗꯨꯃꯥꯏꯅ ꯇꯧꯕꯁ ꯑꯗꯨꯒ ꯒꯦꯝ ꯅꯪꯁꯦ ꯒꯦꯝ ꯌꯥꯝ ꯁꯥꯟꯅꯩ ꯍꯥꯏꯌꯦꯅꯦ ꯍꯥꯏ ꯀꯥꯏꯅ ꯍꯥꯏꯔꯛꯄ ꯋꯥꯅꯤꯗ ꯏꯁ ꯎꯝ ꯏꯁ ꯑꯩꯁ ꯒꯦꯝ ꯁꯥꯟꯅꯗꯦ ꯍꯥꯏꯔꯒ ꯃꯥꯅ ꯅꯃꯥꯟꯅꯕꯤꯅ ꯑꯗꯨꯃꯥꯏꯅ ꯍꯥꯏꯑꯦ ꯃꯥ ꯑꯩꯁꯦ ꯒꯦꯝ ꯌꯥꯝ ꯁꯥꯟꯅꯕꯅꯦ ꯍꯥꯏꯑꯦ ꯍꯥꯏꯑꯦ
ꯑꯁ ꯑꯩꯈꯪꯗꯦꯍꯦ
ꯃꯆꯤꯟ ꯊꯤꯕ ꯑꯣꯏꯔꯝꯒꯅꯤ ꯅꯠꯇ꯭ꯔꯒ ꯅꯪ ꯍꯥꯏꯗꯤ ꯍꯥꯏꯔꯝꯒꯅꯤ ꯀꯩꯅꯣ
ꯍꯥꯏꯗꯦ
ꯋꯥ ꯍꯥꯏꯕ ꯈꯨꯗꯤꯡꯒꯤ ꯑꯗꯨꯝ ꯅꯣꯛꯑꯒ ꯂꯩꯒꯅꯤ ꯍꯥꯏꯕ ꯑꯗꯨ ꯑꯗꯨ ꯑꯉꯥꯡꯗꯣ
ꯇꯧꯕꯅꯦ ꯇꯧꯕꯅꯦ
ꯑꯗꯨꯒ ꯃꯥꯅ ꯃꯥꯅ ꯀꯩꯅꯣ ꯎꯝ ꯋꯥꯔꯤ ꯁꯥꯕ ꯃꯑꯣꯡꯗꯣ ꯀꯩꯅꯣ ꯃꯥꯗꯤ ꯀꯩꯅꯣ ꯑꯁꯦꯡꯕ ꯃꯩꯇꯩ ꯃꯥꯜꯂꯦ
ꯏꯟꯅ ꯄꯥꯡꯒꯟ ꯃꯥꯂꯦ ꯍꯥꯏꯕꯒꯤ ꯅꯣꯛ
ꯑꯣ ꯑꯩꯅ ꯑꯗꯨꯃꯥꯏꯅ ꯍꯥꯏꯌꯦꯕꯀꯣ ꯅꯪ ꯋꯥꯔꯤ ꯁꯥꯕ ꯏꯁꯇꯥꯜꯁꯦ ꯌꯥꯝ ꯀꯩꯅꯣ ꯅꯪꯗꯤ ꯌꯥꯝ ꯁꯦꯡꯉꯦꯅ ꯍꯥꯏꯔꯒ ꯑꯗꯨꯃꯥꯏꯅ ꯑꯩꯉꯣꯟꯗ ꯍꯥꯏꯔꯛꯑꯦꯕꯀꯣ ꯃꯤꯅꯗꯤ ꯑꯩ ꯋꯥꯔꯤ ꯁꯥꯕꯁꯦ ꯄꯪꯒꯟ ꯃꯥꯜꯂꯦ ꯍꯥꯏꯅ ꯑꯗꯨꯃꯥꯏꯅ ꯍꯥꯏꯌꯦ ꯍꯥꯏꯕꯀꯣ
ꯄꯒ ꯄꯒꯅ ꯉꯥꯡꯕ ꯃꯥꯂ ꯑꯩꯅ ꯍꯥꯏꯕ
ꯑꯗꯨꯒꯤ ꯑꯩꯅ ꯑꯁ ꯃꯣꯏ ꯃꯤꯆꯤꯟ ꯊꯤꯕꯅꯦ ꯌꯥꯝꯅ ꯑ ꯅꯪꯁꯦ ꯍꯥꯏꯕ ꯌꯥꯝ ꯍꯩꯌꯦ ꯍꯥꯏꯔꯒ ꯃꯥꯅ ꯃꯤꯅ ꯑꯗꯨꯃꯥꯏꯅ ꯍꯥꯏꯔꯛꯄꯅꯦ ꯍꯥꯏꯕꯀꯣ ꯑꯗꯨꯒꯤ ꯌꯥꯝ ꯅꫭꯛꯅꯤꯡꯉꯦ ꯍꯥꯏꯕ ꯑꯍꯥꯍꯥ
ꯃ꯭ꯔꯛ ꯃꯔꯛꯇꯗꯤ ꯄꯥꯡꯒꯜꯅ ꯍꯥꯏꯕ ꯃꯥꯟꯕꯅꯤ
ꯑꯩꯗꯤ ꯈꯪꯗꯦ ꯑꯗꯨꯒ ꯃꯥꯅ ꯑꯗꯨꯃꯥꯏꯅ ꯎꯝ ꯁꯩꯌꯦ
ꯍꯔꯔꯕ
ꯍꯥꯎ ꯐꯔꯦ
ꯑꯁ ꯀꯩꯒꯤꯅꫭꯅꯦ
ꯑꯩ ꯀꫭꯛ ꯌꯥꯗꯔꯕꯅꯦ ꯍꯥꯟꯗꯛ ꯍꯥꯏꯒꯦ ꯍꯥꯏꯕ ꯑꯗꯨꯝ ꯈꯜꯂꯁꯨ ꯌꯥꯗꯦ ꯍꯥꯏꯕ
ꯑꯁ ꯑꫯꯕꯅꯤ ꯅꯔꯥꯡꯒꯤ ꯇꯣꯄꯤꯛꯇꯣ ꯖꯥꯠ ꯖꯥꯠ ꯅꯦꯕꯀꫭ ꯑꯗꯨꯒ ꯂꯥꯁ ꯇ ꯃꯅꯥ ꯒꯥꯞꯊꯤ ꯁꯥꯕꯁꯤ ꯍꯥꯏꯔꯛꯄ ꯑꯗꯨꯒ ꯑꯩ ꯗꯤꯄꯤꯁꯦ ꯑꯩ ꯀꯣꯛ ꯁꯥꯞ ꯍꯥꯄꯦꯗꯅ ꯑꯗꯨꯒꯤ ꯍꯥꯏꯔꯛꯄ ꯑꯗꯨꯗ ꯑꯩꯅ ꯑꯁ ꯅꯪ ꯍꯌꯦꯡꯋꯥꯏ ꯍꯧꯖꯤꯛꯇꯤ ꯌꯥꯝ ꯑꯉꯥꯡ ꯑꯣꯏꯔꯒ ꯇꯞꯈꯤ ꯁꯥꯔꯦ ꯑꯗꯨꯖꯨ ꯍꯌꯦꯡꯋꯥꯏ ꯀꯩꯅꯣ ꯑꯦꯛꯁꯄꯣꯔꯠꯇ ꯃꯅꯤꯡꯗ ꯆꯠꯂꯔꯒꯅ ꯒꯥꯎꯁꯀꯁꯦ ꯑꯃꯨꯕ ꯍꯥꯞꯆꯤꯜꯂꯒ ꯈ꯭ꯋꯥꯏꯗꯒꯤ ꯁꯨꯄꯔ ꯁꯨꯄꯔ ꯍꯥꯏꯅ ꯊꯣꯛꯂꯛꯑꯒ ꯂꯥꯁꯇꯗꯤ ꯑꯩꯅ ꯇꯛꯇꯕ ꯄꯣꯖ ꯁꯦꯠꯂꯒ ꯊꫭꯛꯂꯛ ꯄꯗꫭ ꯍꯥꯏꯗꯤ ꯑꯥꯁ ꯅꫭꯛꯈꯥꯏꯕꯗꫭ ꯂꯣꯏꯔꯦ ꯑꯗꯨ ꯄꯣꯠꯇꯨꯅ ꯑꯅꯤ ꯍꯨꯝꯗꯤ ꯑꯗꯨꯝ ꯆꯠꯂꯦ
ꯅꫭꯛꯅꯤꯡ ꯉꯦꯍꯦ
ꯃꯥꯅ ꯑꯥꯏꯔ ꯂꯩ ꯀꯩ ꯍꯥꯏꯕꯒꯤ ꯑꯩꯅ ꯅꯪꯒꯤ ꯐꯝꯕꯣꯛ ꯃꯈꯥꯗ ꯊꯝꯃꯣ ꯑꯗꯨꯒ ꯇꯨꯝꯃꯣ ꯑꯗꯨꯒꯔꯗꯤ ꯑꯥꯏꯔꯟ ꯑꯗꯨꯅ ꯍꯦꯟꯅ ꯐꯕꯅꯤ ꯍꯥꯏꯕꯀꫭ ꯑꯁ ꯑꯗꯨꯗꯒꯤ ꯃꯥꯗꯤ ꯁꯨꯡꯈꯡ ꯈꯪꯗꯦ ꯍꯥꯏꯔꯅꯗꯣꯛꯈꯥꯏꯕꯅꯦꯕ
ꯃꯥꯗꯤ ꯀꯗꯥꯏ ꯂꯩꯕ꯭ꯔꯣ
ꯂꯩꯏꯕꯕ
ꯑꯁꯦꯡꯀꯤ
ꯎꯝ
ꯑꯁ ꯑꯗꯨꯗ ꯂꯤꯔꯤꯛ ꯇꯥꯝꯕ꯭ꯔꯣ ꯍꯥꯏꯁꯦ
ꯑꯥ
ꯏꯉꯥ
ꯃꯥ ꯀ꯭ꯂꯥꯁ ꯇꯨꯗꯒꯤ ꯀꯩꯅꯣ ꯇꯧꯔꯛꯄꯅꯦ ꯍꯥꯏꯌꯦꯦ ꯑ ꯁꯔ ꯍꯁꯒꯔ ꯄꯨꯅꯤ ꯍꯥꯏ
ꯑꯣ
ꯑꯗꯨꯁꯨ ꯃꯥꯅ ꯃꯃꯥ ꯃꯄꯥꯉꯣꯟꯗ ꯃꯆꯦ ꯃꯆꯟ ꯂꯩꯕꯒꯤ ꯌꯨꯝ ꯄꯥꯟ ꯑꯉꯥꯡ ꯌꯥꯝ ꯑꯉꯥꯡ ꯑꯣꯏꯔꯤ ꯑꯗꯨꯕꯨ ꯍꯌꯦꯡ ꯋꯥꯔꯤ ꯌꯨꯝ ꯄꯥꯟꯒꯗꯕꯕꯨ ꯍꯣꯁꯦꯜ ꯊꯝ ꯝꯍꯂꯦ ꯑꯩꯕꯨꯗꯤ ꯃꯁꯛ ꯐꯝꯍꯟꯗꯦ ꯃꯥꯕꯨꯗꯤ ꯅꯨꯡꯁꯤꯗꯦ ꯀꯥꯏꯅ ꯍꯥꯏꯅꯦꯌꯦ ꯑꯔ ꯃꯥꯗꯣ ꯑꯗꯨ ꯃꯇꯝꯗ ꯌꯦꯡꯅꯤꯡꯉꯦ ꯍꯥꯏꯅꯀꯣ
ꯎꯝ
ꯑꯗꯨꯗꯤ ꯃꯥꯕꯨ ꯐꯁꯆ ꯐꯪꯈꯤ ꯑꯗꯣ ꯍꯧꯖꯤꯛ ꯍꯁ ꯂꯩꯅꯤ ꯅꯁꯨ ꯑꯗꯨꯝ ꯂꯩꯔꯥꯛ ꯄ ꯂꯩꯅ
ꯑꯗ ꯂꯩꯉꯦ
ꯕꯔ ꯀ ꯌꯥꯝ ꯍꯗ ꯃꯥ
ꯎꯝ ꯑꯣꯏꯔꯝꯝꯒꯅꯤ ꯃꯤꯗꯤ ꯂꯩꯔꯦ ꯍꯣꯠꯅꯕ ꯌꯥꯝ ꯀꯟꯕꯅꯦ ꯑꯩꯈꯣꯏ ꯈꯛꯇ ꯉꯥꯏꯔꯦ ꯌꯥꯗꯕꯗꯣ
ꯃꯥꯅꯦ ꯃꯥ
ꯅꯪꯗꯤ ꯍꯧꯖꯤꯛ ꯇꯨꯝꯃꯒ ꯂꯩꯕ꯭ꯔꯣ
ꯍꯣꯏ
ꯑꯣ ꯑꯗꯨꯝ ꯃꯄꯥꯟ ꯊꯣꯛꯑꯣ ꯀꯩꯅꯣ ꯀꯣꯏꯕ ꯃꯔꯛ ꯃꯔꯛꯇꯦ ꯑꯩꯈꯣꯏ ꯍꯧꯖꯤꯛ ꯀꯩꯅꯣ ꯁꯨꯇꯤ ꯅꯨꯃꯤꯠꯇꯒꯨꯝꯕ ꯑꯗꯨꯝ ꯀꯣꯏꯕ ꯆꯠꯂꯣ ꯅꯨꯡꯉꯥꯏꯕꯅꯦ ꯀꯣꯏꯕ ꯆꯠꯄꯁꯨ ꯍꯛꯆꯥꯡ ꯐꯕꯅꯦ ꯍꯥꯏꯗꯤ ꯌ ꯌꯨꯝꯗ ꯑꯗꯨꯝ ꯂꯩꯕꯗꯣ ꯐꯠꯇꯕꯅꯦ ꯍꯥꯏꯕ
ꯑꯗꯨꯝ ꯆꯠꯂ ꯂꯩꯕꯥꯅꯤꯗꯣ ꯅꯨꯃꯤꯠ ꯈꯨꯗꯤꯡꯒꯤ ꯃꯄꯥꯟꯗꯒꯤꯩ ꯑꯗꯨꯝ ꯊꯣꯛꯑꯦꯗ
ꯍꯣꯏ ꯆꯠꯂꯣ ꯀꯣꯏꯕꯗꯨꯨꯀꯨꯝꯕ ꯑꯗꯨꯝ ꯆꯠꯂꯣ
ꯍꯥꯏꯕꯗꯤ ꯁꯛꯄꯗꯤ ꯉꯝꯃꯔꯣꯏ
ꯍꯝ
ꯈꯪꯗꯩ ꯍꯌꯦꯡ ꯕꯥꯁꯅ ꯕꯥꯁ ꯆꯠꯄ ꯍꯩꯕꯨ ꯍꯩꯔꯗꯤ ꯑꯗꯨꯝ ꯄꯥꯟꯊꯣꯛ ꯁꯥꯟꯅꯤ
ꯎꯝ
ꯕꯥꯁꯅꯕ ꯑꯣꯄꯥꯟꯅꯔꯦꯕ
ꯎꯝ ꯑꯁ ꯅꯕꯥꯅꯤꯒꯤꯗꯃꯛꯁꯨ ꯀꯩꯅꯣ ꯑꯩꯅ ꯑꯩꯒꯤ ꯁꯇꯦꯇꯁꯇ ꯍꯥꯞꯄꯗꯣ ꯈꯔꯗꯤ ꯄꯤꯗꯤ ꯄꯤꯅꯤꯡꯉꯦ ꯍꯥꯎꯋꯦꯕ ꯏꯊꯟꯇ ꯆꯥꯕꯁꯨ
ꯑꯁ ꯑꯩꯁꯨ ꯌꯥꯝ ꯄꯥꯝꯃꯦ ꯅꯍꯪ ꯂꯥꯛꯄ ꯀꯥꯟꯗ ꯑꯗꯨꯝ ꯄꯨꯔꯛꯑꯣ
ꯑꯁ ꯑꯗꯨ ꯀꯥꯟꯅꯗꯤ ꯍꯣꯔꯦꯟ ꯂꯣꯏꯗꯧ ꯃꯥꯜꯂꯦ
ꯀꯩꯁꯨ ꯀꯥꯏꯗꯗ ꯂꯩꯔꯒꯦ ꯍꯥꯏꯕ ꯋꯥꯠꯅꯤ
ꯎꯝ
ꯅꯪ ꯂꯥꯛꯄ ꯀꯥꯟꯗ ꯅꯪꯅ ꯅꯪꯒꯤ ꯏꯁꯀꯥꯔꯠꯇꯣ ꯁꯦꯠꯇ꯭ꯔꯗꯤ ꯑꯩ ꯄꯤꯌꯣ
ꯀꯩꯕ
ꯅꯪꯒꯤ ꯏꯁ ꯀꯥꯔꯠꯇꯣ ꯅꯪꯅ ꯁꯦꯠꯠꯇ꯭ꯔꯗꯤ ꯑꯩꯒꯤ ꯄꯤꯌꯣꯕ
ꯒ꯭ꯌꯥꯝ ꯀꯩꯅꯣ ꯇꯧꯕꯗꯨꯔꯣ
ꯁꯦꯇꯤꯟꯁꯀꯥꯇꯣ
ꯑ ꯑꯣ ꯂꯧꯑꯣ ꯂꯧꯑꯣ ꯍꯥꯏꯗꯤ ꯍꯥꯞꯄ ꯌꯥꯗꯦ ꯍꯥꯏꯗꯤ ꯀꯩꯒꯤꯅꯣ ꯍꯥꯏꯔꯗꯤ ꯑꯩꯗꯤ ꯍꯟꯗꯛꯇꯤꯅꯦ ꯌꯥꯗ꯭ꯔꯕꯒꯤ ꯑꯝꯇ ꯁꯤꯠꯄ ꯌꯥꯗꯦ ꯍꯥꯏꯕ
ꯑꯩ ꯆꯔꯆ ꯆꯠꯄꯀꯥꯟꯗ ꯁꯦꯠꯀꯦ ꯍꯥꯏꯕ
ꯍꯣꯏ ꯍꯣꯏ ꯂꯥꯛꯑꯣ
ꯑꯩꯗꯤ ꯆꯠꯁꯨ ꯆꯠꯇꯕꯅꯤꯅ ꯀꯥꯏꯗꯦ ꯑꯗꯨꯝ ꯂꯧꯑꯣ
ꯑꯩꯗꯤ ꯆꯄꯅꯤꯅ ꯅꯨꯃꯤꯗꯥꯡ ꯑꯣꯏꯔꯁꯨ ꯑꯗꯨꯅ ꯆꯠꯂꯦꯗ
ꯑꯗꯨ ꯑꯩꯅ ꯍꯥꯏꯈꯤꯕ ꯑꯩꯅ ꯕꯤ ꯆꯠꯅꯤꯡꯉꯥꯏ ꯎꯝ ꯀꯩꯅꯣ ꯐ꯭ꯔꯣꯛꯀꯨꯝꯕ ꯑꯃ ꯂꯩꯕꯤꯌꯣ ꯍꯥꯏꯕ ꯑꯩ ꯃꯤꯗꯨꯃꯁꯨ
ꯌꯦꯡꯗꯤ ꯌꯦꯡ
ꯌꯦꯡꯕꯤꯔꯒ ꯍꯣꯏ ꯂꯧꯕꯤꯌꯣ ꯑꯗꯨꯒ ꯅꯪ ꯑꯗꯨꯝ ꯍꯥꯏꯔꯛꯑꯕ ꯁꯤ ꯐ ꯑꯗꯩ ꯍꯥꯏꯕꯗꯣ ꯑꯩꯁꯨ ꯈꯔ ꯄꯩꯁꯥ ꯄꯤꯒꯦꯕ ꯅꯪ ꯈꯔ ꯍꯥꯞꯄꯣꯕ
ꯅꯦꯛꯁ ꯃꯥꯟꯊꯁꯦ ꯑꯦꯀꯆꯥꯥ ꯐꯥ ꯈꯟꯗꯧ ꯃꯥꯅꯦ ꯅꯦꯛꯁ ꯃꯥꯟꯊ ꯂꯥꯎꯒꯕꯏ
ꯎꯝ
ꯑꯦ ꯂꯦꯛꯁꯃꯕꯥꯦ ꯅꯪꯒꯤ ꯕꯥꯔꯗꯌꯦ ꯅꯤꯀꯣ꯫
ꯑꯩꯁꯦ ꯑꯩꯒꯤ ꯕꯥꯔꯗꯦꯁꯦ ꯕꯤꯁꯇꯒꯨꯝꯕ ꯆꯠꯂꯒ ꯇꯧꯁꯤꯔꯅ ꯈꯟꯕ ꯍꯪꯗꯛꯁꯦ
ꯅꯃꯥꯟꯅꯕꯤꯒꯨꯝꯕ ꯂꯩꯔꯗꯤ ꯑꯗꯨꯝ ꯌꯥꯏ ꯀꯩꯅꯣ ꯑꯩꯗꯤ ꯏꯃꯥꯟꯕꯤꯁꯤꯗ ꯂꯩꯕꯗꯣ ꯃꯥꯒꯤ ꯕꯥꯔꯗꯦ ꯅꯨꯃꯤꯠꯇ ꯕꯤꯠꯁ ꯆꯠꯂꯒ ꯀꯩꯒꯤꯅꯣ ꯑꯗꯨꯝ ꯚꯦꯁꯁꯦ ꯊꯥꯔꯒ ꯇꯧꯁꯦꯅ ꯈꯟꯕꯅꯦꯕ ꯑꯗꯣ ꯃꯥꯁꯨ ꯄꯩꯁꯥ ꯂꯩꯇꯕ ꯑꯩꯁꯨ ꯂꯣꯏꯅ ꯄꯨꯊꯣꯛꯄꯕꯨꯗꯤ ꯋꯥꯕ
ꯎꯝ
ꯑꯗꯨꯒꯤ ꯑꯗꯨꯝ ꯕ꯭ꯔꯤꯖꯞꯗꯣ ꯕꯔꯥꯒꯨꯝꯕ ꯑꯩꯅ ꯑꯗꯨꯝ ꯄꯨꯊꯣꯛꯄꯤꯔꯦ ꯃꯥꯅ ꯏꯟꯁꯥꯡ ꯂꯩꯕꯤꯔꯦ ꯑꯗꯨꯒ ꯑꯗꯨꯝ ꯇꯥꯎꯑꯣ
ꯑꯥ ꯅꯕꯥꯅꯤ ꯆꯠꯄꯗꯣ ꯀꯩꯅꯣ ꯇꯧꯕ ꯃꯥꯒꯤ ꯕꯔꯗꯦ ꯅꯨꯃꯤꯠꯇꯔꯣ ꯅ ꯅꯕꯥꯅꯤ ꯆ
ꯑꯥ ꯑꯥ ꯃꯥ ꯆꯠꯅꯤꯡꯗꯦ ꯍꯥꯏꯕꯅꯦꯕꯀꯣ ꯑꯗꯣ ꯀꯔꯤꯅꯣ ꯑꯩꯅ ꯄꯩꯁꯥ ꯄꯨ ꯊꯣꯛꯇꯣꯏꯅꯦ ꯅꯪꯅ ꯏꯟꯁꯥꯡꯕꯨꯗꯤ ꯂꯩꯕꯤꯔꯣ ꯍꯥꯏꯕꯀꯣ
ꯎꯝ
ꯑꯗꯨꯒ ꯏꯕꯥꯅꯤ ꯆꯠꯄꯅꯦꯕ
ꯑꯣ ꯌꯥꯝ ꯅꯨꯡꯁꯤꯗ꯭ꯔꯥ ꯕꯣꯏꯐꯥ ꯂꯩꯇꯕ ꯀꯥꯏꯁꯦ
ꯃꯥꯅꯦ ꯃꯥꯁꯦ ꯍꯥꯏꯗꯤ ꯄꯩꯁꯥꯕꯨꯗꯤ ꯑꯦꯗꯖꯁꯇꯤ ꯇꯧꯗꯤ ꯇꯧꯕ ꯉꯝꯕ ꯑꯗꯨ ꯑꯣꯏꯔꯁꯨ ꯃꯥꯒꯤ ꯍꯧꯖꯤꯛ ꯇ꯭ꯔꯦꯅꯤꯡ ꯆꯠꯄ